ꯍ ꯑ ꯇꯥꯅꯤ ꯑꯣ ꯌꯥꯏ
ꯉꯔꯥꯡ ꯋꯥꯔꯤ ꯁꯥꯟꯅꯕꯗꯨ ꯅꯠꯇ꯭ꯔꯣ
ꯑꯣꯣꯏ ꯑꯣꯏꯔꯝꯃꯣꯏꯍꯦ ꯑꯩꯗꯤ ꯁꯤꯅ ꯑꯍꯥꯟꯕ ꯑꯣꯏꯗꯣꯏꯅꯦ ꯑꯩꯗꯤ ꯉꯔꯥꯡꯗ ꯏꯃꯥꯟꯅꯕꯅ ꯒ꯭ꯔꯨꯞ ꯊꯥꯕꯛꯄꯅꯦ
ꯑꯣ ꯑ ꯅꯪꯄꯤꯤ ꯀꯔꯣ ꯈꯔ ꯃꯈꯥ ꯊꯝꯃꯣ ꯑꯩꯒꯤ ꯈꯣꯟꯖꯦꯜ ꯇꯥꯏꯌꯦꯕ
ꯑꯣ ꯑ ꯀ ꯇ ꯁꯤꯦꯡ
ꯅꯪ ꯅ ꯑꯗꯨꯝ ꯕꯨꯂꯨꯝꯗ ꯑꯗꯨꯝ ꯂꯩꯈ꯭ꯔꯔꯗꯤ ꯌꯥꯗꯤ ꯌꯥꯅꯤ
ꯈꯪꯉ ꯏꯁꯄꯤꯀꯔꯥꯅꯤ ꯊꯣꯔ ꯂꯩ
ꯑꯗꯨ ꯃꯈꯥ ꯑꯗꯨꯝ ꯃꯈꯥꯗ ꯊꯝꯃꯣꯀꯣ
ꯇꯥꯏꯈ ꯄꯨꯖꯤꯁ
ꯍꯧꯖꯤꯛꯇꯤ ꯇꯥꯗ꯭ꯔꯦ ꯍꯣꯏ ꯌꯥꯔꯦ
ꯑꯣ ꯍꯦ
ꯀꯩꯗꯧꯔꯤꯅꯣ ꯇꯥꯏꯌꯦ ꯅꯪꯒꯤ ꯇꯥꯏꯌꯦ
ꯇꯌꯦ
ꯍꯣꯏ ꯑꯅꯤꯃꯛ ꯂꯣꯏꯅ ꯃꯈꯥ ꯂꯩꯊꯔꯒ ꯍꯦꯟꯅ ꯍꯦꯟꯅ ꯇꯥꯕꯅꯦꯕ ꯈꯪꯕ꯭ꯔꯥ
ꯑꯣ ꯑꯅꯤꯃꯨꯛ ꯂꯩꯈꯠꯂꯒ ꯇꯥꯗꯕ
ꯍꯣꯏ ꯂꯩꯈꯠꯇꯅꯨꯕ ꯍꯥꯏꯗꯤ ꯃꯈꯥ ꯊꯝꯃꯣꯕ ꯗꯥꯎꯟ ꯇꯧꯑꯣꯕ
ꯑꯣꯗꯥꯟꯇ ꯌꯥꯔꯕꯎꯅꯦ
ꯇꯥꯕ꯭ꯔꯣ
ꯇꯥꯕ꯭ꯔꯣ
ꯍ
ꯑ ꯌꯥꯔꯦ ꯍ ꯍ ꯑꯣ ꯑꯩ ꯈꯪꯗꯦ ꯑ ꯑ ꯇꯥ ꯀꯩ ꯂꯝꯗꯅꯣ ꯁꯤꯁꯇꯔꯔꯕꯣ
ꯍꯣꯔꯦꯟ ꯍꯥꯏꯕꯤꯒꯦ ꯃꯇꯥꯡ ꯆꯥꯕꯗ
ꯑꯦ ꯀꯩꯔꯛꯑꯦꯨꯝ ꯑꯩ ꯌꯥꯝ ꯅꯪ ꯀꯩ ꯈꯜꯂꯝ ꯆꯝꯅ ꯍꯪꯕꯅꯤꯀꯣ
ꯑꯣ ꯑꯗꯨꯕꯨꯁꯨ ꯀꯩꯁꯨ ꯀꯥꯏꯗꯦꯗ ꯀꯩꯗꯧꯔꯤꯅꯣ ꯍꯧꯖꯤꯛꯇꯤ
ꯁꯨꯝ ꯂꯩꯔꯝꯕꯅꯦ ꯑꯩꯗꯣ ꯆꯥꯛ ꯆꯥꯈ꯭ꯔꯦ ꯑꯗꯨꯒꯤ ꯁꯨꯝ ꯂꯩꯔꯝꯕ ꯅꯪ ꯆꯥꯛ ꯆꯥꯔꯕꯣ
ꯑꯩꯁꯨ ꯍꯧꯖꯤꯛꯇꯪ ꯆꯥꯛ ꯆꯥꯕ ꯂꯣꯏꯕꯗ ꯉꯥꯏꯔꯤꯌꯦꯦ ꯆꯥꯛ ꯆꯥꯕ ꯂꯣꯏꯔꯒ ꯏꯄꯒꯂꯌꯦꯦ
ꯑ ꯑꯩꯁꯨ ꯍꯄ ꯂꯩ
ꯀꯩꯅꯣ ꯇꯧꯔꯕꯣ
ꯀꯔꯤꯌꯥ
ꯑ ꯀꯔꯤ ꯏꯟꯁꯥꯡ ꯆꯥꯕ꯭ꯔꯣ ꯍꯥꯏꯕ
ꯑꯧ ꯑꯩꯗꯣ ꯀꯩꯅꯣꯗꯣ ꯉ ꯉꯥꯅꯨ ꯆꯥꯔꯦ ꯉꯥꯅꯨ ꯍ ꯍꯥꯎ ꯅꯣꯏꯃꯤꯠ ꯀꯩ ꯆꯥꯕ
ꯑꯩꯈꯣꯏꯗꯤ ꯉꯁꯤ ꯏꯟꯁꯥꯡ ꯊꯣꯡꯅꯤꯡꯉꯥꯏ ꯂꯩꯇꯕꯒꯤ ꯍꯋꯥꯏ ꯃꯔꯨ ꯑꯣꯏꯅ ꯆꯥꯏꯗ
ꯎꯝ ꯀꯩ ꯍꯋꯥꯏꯅꯣ
ꯆꯒꯣꯜ ꯍꯋꯥꯏ ꯍꯥꯏꯕꯗꯣ ꯈꯪꯕ꯭ꯔꯣ
ꯁꯒꯣꯜ ꯍꯋꯥꯏ
ꯁꯒꯣꯜ ꯍꯋꯥꯏ ꯍꯥꯏꯕꯗ
ꯑꯣꯝ ꯍꯥꯎ ꯀꯅꯤꯗꯁꯨ ꯑꯗꯨꯗꯤ ꯄꯥꯟꯒ ꯊꯣꯡꯕꯁꯨꯈꯒꯠꯂꯏ ꯄꯥꯟꯒ ꯊꯣꯡꯕ ꯍꯥꯎꯕ
ꯑꯗꯨ ꯑꯗꯨ ꯄꯥꯡꯒ ꯊꯣꯡꯗꯦ ꯑꯗꯨ ꯈꯛ ꯊꯣꯡꯉꯦ
ꯎꯝ ꯑꯥꯎꯕꯅꯦ ꯑꯥꯎꯕꯅꯦ ꯑꯗꯨ
ꯉꯁꯤꯗꯤ ꯅꯪ ꯑꯗꯨꯝ ꯂꯩꯗꯣꯏꯔꯣꯒ ꯑꯃꯨꯛ ꯅꯠꯇ꯭ꯔ ꯀꯃꯥꯏꯅ ꯇꯧꯗꯣꯏꯅꯣ
ꯑꯥ ꯑꯗꯨꯝ ꯂꯩꯅꯤꯌꯦ
ꯑꯁ ꯑꯗꯨꯗꯤ ꯐꯣꯟ ꯇꯧꯔ ꯂꯩꯕ ꯇꯥꯔꯦ ꯅꯪ
ꯃꯤ ꯑꯃꯗ ꯀꯌꯥꯝ ꯇꯧ ꯌꯥꯏ ꯍꯥꯏꯒꯦꯅꯦ
ꯑꯁ ꯅꯪꯁꯨ ꯀꯩꯅꯣꯝꯃ ꯍꯣꯔꯦꯟꯦꯟ ꯑꯃꯨꯛ ꯍꯥꯏꯒꯦ ꯅꯪꯁꯨ ꯀ꯭ꯔꯤꯔꯣ
ꯑꯣ ꯇꯥꯏ ꯀꯥꯏ ꯑꯣ ꯆꯨꯝꯃꯦ ꯆꯨꯝꯃꯦ ꯑꯩ ꯑꯩ ꯑꯩꯗꯤ ꯅꯧꯔꯤꯕ ꯑꯩꯅ ꯈꯔ ꯈꯪꯗꯕ ꯑꯝꯝ
ꯌꯥꯅꯤ ꯇꯥꯎ ꯅꯠꯇꯣ
ꯑꯣ ꯇꯥꯏ ꯇꯥꯏ ꯇ ꯑꯣ ꯑꯣ ꯌꯥꯔꯦ ꯉꯁꯥꯏ ꯇꯥꯕꯗ ꯑꯕꯨ ꯃꯥ ꯑꯗꯨ ꯑꯃꯨꯛꯃꯨꯛ ꯇꯥꯔꯛꯄ ꯍꯥꯏꯇꯥꯔꯦ ꯞ ꯄꯕꯤꯗꯕꯤ ꯍꯦꯠꯇ ꯎꯝ ꯎꯝ ꯑ ꯎꯝꯝ ꯎꯝ ꯎꯝ
ꯑꯗꯨꯝ ꯑꯩꯈꯣꯏꯁꯨ ꯑꯗꯨꯝ ꯃꯝꯃꯦ
ꯑꯣ ꯇ
ꯉꯁꯤꯗꯤ ꯑꯗꯨꯝ ꯂꯩꯔꯅꯤꯅ ꯅꯨꯡꯉꯥꯏꯔꯦꯅꯦ ꯅꯪꯗꯤ
ꯑ ꯑꯩ ꯀꯨꯏ ꯑꯃꯅ ꯏꯃꯥꯟꯅꯕꯅ ꯍꯥꯞꯄꯨ ꯍꯥꯞꯄꯨ ꯍꯥꯏꯕ ꯑꯩ ꯍꯥꯞꯄꯨꯗꯤ ꯍꯥꯞꯄꯨ ꯃꯥꯅ ꯇꯧꯔꯝꯕ ꯑꯩ ꯊꯑꯣꯏꯅ ꯀꯩꯅ ꯇꯣ ꯑ ꯆꯨꯆ ꯑꯃꯃꯨꯛ ꯍꯥꯎꯔꯦ ꯑꯗꯨꯝ ꯂꯩꯔꯅꯤ ꯉꯁꯤꯕꯨꯗꯤ
ꯅꯨꯡꯉꯥꯏꯌꯦ ꯑꯗꯨꯝ ꯂꯩꯕꯗꯨꯅ ꯍꯦꯟꯅ ꯅꯨꯡꯉꯥꯏꯕꯅꯦꯗ
ꯍ ꯍꯣꯏ
ꯅꯣꯏꯔꯣꯝꯗ ꯁꯥꯕ꯭ꯔꯥ ꯀꯃꯥꯏꯅ ꯇꯧꯕ꯭ꯔꯣ
ꯁꯥꯅꯤꯅꯦ ꯁꯥ ꯍꯕ ꯁꯥꯗꯕ ꯃꯐꯝ ꯂꯩꯇ꯭ꯔꯦꯗ ꯍꯧꯖꯤꯛꯇꯤ ꯇꯤꯤꯡꯃ ꯀ ꯑꯣ ꯑꯗꯨ ꯎꯔꯤꯁꯤ ꯎꯈꯨꯜꯗ ꯥꯔꯤ ꯑꯣ ꯏꯪꯉꯦ ꯍꯥꯏꯕꯅꯦ
ꯍꯣꯏ ꯆꯤꯡ ꯆꯤꯡꯒꯨꯝꯕꯗꯗꯤ ꯑꯗꯨꯝ ꯏꯪꯉꯦꯕꯀꯣ
ꯎꯝ
ꯏꯪꯕ ꯍꯥꯏꯕꯁꯦ ꯌꯥꯝꯅꯗꯤ ꯏꯪꯗ꯭ꯔꯁꯨ ꯑ ꯅꯣꯏ ꯇꯝꯒ ꯃꯥꯟꯅꯗꯦꯕ
ꯎꯝ
ꯇꯝꯗꯗꯤ ꯑꯗꯨꯝ ꯀꯩꯅꯣ ꯇꯧꯋꯦꯅ ꯁꯥꯏꯌꯦꯅ
ꯁꯥꯏ ꯁꯍꯣ ꯃꯣꯏ ꯑꯗꯨꯕꯨꯗꯤ ꯑꯋꯥꯡꯕꯅꯤꯅ ꯎꯝ ꯎꯝ ꯎꯝ ꯂꯂ ꯏꯇꯔ ꯐ ꯐꯝꯕꯅꯃꯥꯏ ꯇꯧꯅ ꯍꯤ ꯂꯥꯎ ꯏꯁꯤꯡ ꯆꯦꯜꯂꯒ
ꯅꯣꯡꯃ ꯂꯥꯛꯑꯣ ꯉꯥ ꯐꯥꯕ ꯆꯟꯃꯤꯟꯅꯔꯁꯦ
ꯂꯥꯛꯀꯦ ꯂꯥꯛꯀꯦ ꯀꯩ ꯀꯥꯏ ꯖꯒꯥ ꯑꯣꯏꯗꯣꯏꯅꯣ
ꯍꯔꯦꯟ ꯍꯥꯏ ꯕꯤꯀꯦꯠ
ꯑꯗꯨ ꯍꯥꯏꯕꯗꯤ ꯀꯩꯁꯨ ꯀꯥꯏꯔꯝꯃꯣꯏꯗ ꯁꯤꯗ ꯑꯣ ꯌꯥꯔꯦ ꯍꯣꯔꯦꯟ ꯍꯥꯏꯔꯣ ꯍꯣꯔꯦꯟ ꯍꯥꯏꯔꯣ ꯑ
ꯃꯤꯒꯤ ꯋꯥ ꯍꯥꯏꯕꯗꯨꯕꯨ ꯆꯥꯒꯨꯝꯕ ꯑꯍꯥꯎ ꯑꯍꯥꯎꯕ ꯊꯛꯑꯒ ꯍꯥꯏꯗꯣꯏꯅꯦ
ꯑꯣ ꯃꯥꯅꯦ
ꯆꯥꯔꯒ ꯊꯛꯑꯒ ꯍꯥꯏꯔꯗꯤ ꯍꯥꯏꯕꯁꯨ ꯅꯨꯡꯉꯥꯏꯔꯦꯅ
ꯆꯨꯝꯃꯦ
ꯅꯪꯗꯤ ꯉꯥ ꯐꯥꯕ ꯍꯩꯇꯦ
ꯑꯩꯁ ꯉꯥ ꯐꯥꯕ ꯍꯩ ꯑꯗꯣ ꯉꯥꯗꯣ ꯈꯪꯗꯦ ꯂꯣꯛ ꯂꯣꯛꯀꯤ ꯈꯨꯄꯥꯒꯨꯝꯕꯗꯤ ꯈꯪꯗꯦ ꯑꯗꯨꯗꯤ ꯑꯃꯨꯛꯐꯥꯎ ꯐꯥꯗ꯭ꯔꯤ ꯑꯗꯨꯒ ꯐꯥꯝꯗꯒꯤ ꯐꯥꯕꯗꯣ
ꯏꯁ ꯅꯣꯏ ꯈꯨꯐꯥꯗꯨꯗꯤ ꯀꯩꯁꯨ ꯅꯠꯇꯦꯅꯦ
ꯑ ꯑꯗꯨꯅꯦ ꯐꯥꯔꯝ ꯑꯩꯈꯣꯏ ꯐꯥꯔꯝ ꯂꯩꯕꯗ ꯍꯦꯛ ꯑꯩꯈꯣꯏ ꯐꯥꯔꯝꯗ ꯍꯦꯛ ꯐꯥꯏꯌꯦꯕ ꯑꯗꯨꯗꯤ ꯍ ꯎꯝ ꯑꯗꯨ ꯂꯣꯛꯀꯤ ꯑꯗꯨꯗꯤ ꯑꯃꯨꯛꯐꯥꯎ ꯇ꯭ꯔꯥꯏ ꯇꯧꯗ꯭ꯔꯤ
ꯂꯣꯛꯀꯤꯗꯨ ꯂꯣꯛꯀꯤ ꯐꯥꯕꯗꯤꯀꯣ ꯂꯣꯛꯀꯤ ꯑꯗꯨꯝ ꯆꯥꯎꯋꯦꯅ ꯃꯆꯤ ꯃꯆꯤ ꯃꯆꯤ ꯃꯆꯤ ꯐꯥꯕ ꯍꯥꯎꯕꯅꯦꯕ ꯃꯆꯤ ꯑꯃ ꯅꯨꯡꯅꯒꯨꯝꯕ ꯊꯤꯡꯕꯤꯔꯦꯅ ꯅꯨꯡꯅ ꯊꯤꯟꯕꯤꯔꯒ ꯄ꯭ꯂꯥꯁꯇꯤꯛꯀꯨꯝꯕ ꯑꯃꯅ ꯇꯧꯔꯅꯤꯅꯀꯣ ꯍꯥꯏꯕꯗꯤ ꯏꯁꯤꯡ ꯇꯥꯗꯅꯤꯉꯥꯏ ꯊꯝꯗꯣꯏꯕ ꯑꯗꯨ ꯃꯇꯨꯡꯗ ꯏꯁꯤꯡꯗꯣ ꯑꯩꯈꯣꯏꯅ ꯊꯤꯡꯕꯔꯣꯝꯗꯣ ꯀꯪꯔꯛꯑꯅꯤꯅ ꯑꯗꯨꯗ ꯉꯥ ꯐꯥꯗꯣꯏꯅꯦꯕ ꯍꯥꯏꯗꯤ ꯏꯁꯤꯡ ꯀꯪꯉꯗꯤ ꯉꯥꯁꯨ ꯎꯔꯛꯑꯅꯤꯅ ꯑꯩꯈꯣꯏꯗꯣ
ꯑ ꯑꯗꯨꯒ ꯇꯥꯞ ꯇꯥꯞ ꯐꯥꯕ ꯑꯗꯨꯒ ꯑꯃ ꯀꯩꯅꯣ ꯈꯣꯟꯕꯤ ꯑꯃ ꯂꯩꯕꯗꯣ ꯈꯪꯕꯔꯥ ꯑꯗꯨꯃꯥꯏꯅ ꯇꯧꯔꯒ ꯎꯝ ꯂꯣꯡ ꯈꯣꯟꯂ ꯑ ꯂꯣꯡ ꯈꯣꯟꯕꯗꯣ
ꯑꯗꯨꯗꯤꯀꯣ ꯑꯗꯨꯃꯥꯏꯅ ꯇꯧꯕꯅꯦ ꯂꯣꯡ ꯈꯣꯟꯕ ꯑꯗꯣ ꯄꯥꯏꯔꯅꯤꯅꯀꯣ
ꯎꯝ
ꯄꯥꯏꯔꯒ ꯍꯥꯏꯗꯤ ꯅꯨꯡ ꯂꯧꯊꯣꯛꯑꯅꯦꯕꯀꯣ ꯑꯗꯣ ꯅꯨꯡ ꯃꯅꯨꯡꯗ ꯂꯩꯕ ꯑꯗꯨꯒ ꯉꯥꯗꯣ ꯑꯩꯈꯣꯏꯒꯤ ꯇꯥꯟꯖꯥꯗ ꯆꯞ ꯆꯥꯅ ꯂꯧꯔꯒ ꯂꯣꯡꯗ ꯑꯗꯨꯝ ꯆꯪꯕ ꯍꯥꯏꯕꯗꯤ ꯃꯣꯏ ꯑꯗꯨꯝ ꯉꯥꯁꯤꯡꯗꯨ ꯃꯅꯨꯡꯗ ꯂꯩꯕ ꯀꯥꯟꯗ
ꯍꯣꯏ ꯎꯝ ꯉꯥ ꯃꯆꯥ ꯃꯆꯥ ꯑꯩ ꯌꯨꯇꯨꯕꯇ ꯍꯥꯛ ꯎꯏꯌꯦ ꯃꯤꯅ ꯐꯥꯕꯗꯣ
ꯎꯝ ꯑꯗꯨ ꯅꯨꯡꯉꯥꯏꯕꯅꯦ ꯑꯗꯣ ꯎꯝ ꯉꯥ ꯉꯥ ꯐꯥꯕꯒꯤ ꯑꯗꯨꯝ ꯖꯥꯠ ꯖꯥꯠ ꯁꯦꯝꯕ ꯌꯥꯏꯗ ꯁꯥꯇꯤꯟꯒꯤ ꯎꯝ ꯀꯩꯅꯣ ꯌꯣꯠꯇꯨꯅꯁꯨ ꯀꯣ
ꯎꯝ
ꯊꯝꯃꯒ ꯔꯕꯔ ꯑꯃ ꯊꯝꯃꯒ ꯐꯥꯔ ꯐꯥꯕ ꯌꯥꯕꯅꯦ
ꯑꯃ ꯊꯤꯜꯂꯒ ꯂꯣꯡ ꯁꯥꯔ ꯊꯤꯜꯂ ꯐꯥꯕꯤꯗꯨꯔꯣ ꯑꯣ ꯎꯝ ꯂꯣꯛꯇꯗꯤ ꯉꯥꯁꯦ ꯌꯥꯝ ꯀꯟꯅ ꯆꯥꯎꯕ ꯂꯩꯇꯕꯒꯨꯝꯕ ꯃꯥꯜꯂꯦ ꯑꯩꯅ ꯁꯨꯝ ꯎꯕ ꯚꯤꯗꯤꯑꯣꯗ ꯎꯕꯗꯗꯤ
ꯂꯣꯛꯇꯣ ꯂꯣꯛꯀꯤ ꯂꯣꯛ ꯃꯇꯨꯡ ꯏꯜꯂꯦꯕꯀꯣ ꯑꯗꯨ ꯍꯥꯏ ꯑꯗꯨꯗꯤ ꯂꯣꯛ ꯃꯆꯥ ꯂꯩꯕ ꯌꯥꯎꯋꯦ ꯂꯣꯛ ꯑꯆꯧꯕ ꯂꯩꯕ ꯂꯩ ꯌꯥꯎꯋꯦꯀꯣ ꯂꯣꯛ ꯍꯥꯏꯔꯁꯨ ꯈꯨꯟꯒꯤ ꯂꯣꯛ ꯍꯥꯏꯕ ꯂꯩꯌꯦ ꯈꯨꯟꯖꯥꯎꯒꯤ ꯂꯣꯛ ꯍꯥꯏꯕ ꯂꯩꯌꯦꯕ
ꯎꯝ
ꯃꯆꯥ ꯃꯆꯥꯒꯤ ꯂꯣꯛꯇꯤ ꯂꯣꯛꯁꯨ ꯄꯤꯛꯑꯦ ꯉꯥꯁꯨ ꯄꯤꯛꯑꯦꯀꯣ ꯑꯗꯨ ꯑꯗꯨꯝ ꯉꯥ ꯄꯤꯛꯑꯁꯨ ꯃꯍꯥꯎꯗꯣ ꯌꯥꯝ ꯇꯣꯉꯥꯟꯕꯅꯦ
ꯍꯣꯏ ꯑꯗꯨꯕꯨꯗꯤ ꯍꯥꯎꯋꯤ ꯂꯣꯛ ꯑꯩꯁꯨ ꯅꯍꯥꯃꯨꯛ ꯑꯃꯗꯤ ꯆꯥꯈ꯭ꯔꯦ ꯑꯃꯔꯛꯇꯪꯒꯤ ꯆꯥꯛ
ꯊꯨꯡꯕ ꯍꯥꯏ ꯈꯪꯗꯦ ꯑꯗꯨꯝ ꯌꯥꯅꯁꯨ ꯁꯦꯡꯉꯁꯨ ꯁꯦꯡꯉꯦꯕ
ꯁꯦꯡ ꯑꯣꯏꯅꯝꯕ ꯑꯃ ꯌꯥꯎꯋꯦꯕ ꯎꯝ ꯍꯥꯎꯋꯦ ꯇꯥꯡꯉ ꯇꯥꯡꯉꯤ
ꯇꯥꯡꯉꯦꯉ ꯂꯨꯄꯥ ꯆꯥꯝꯃꯉꯥꯒꯤ ꯈꯤꯇꯪ ꯄꯤꯕꯅꯦ ꯍꯣꯏ ꯍꯥꯎꯗꯤ ꯍꯥꯎꯅꯤ ꯍꯥꯏ ꯑꯗꯨꯗꯤ ꯉꯥ ꯃꯆꯥ ꯉꯥ ꯃꯆꯥꯥꯒ ꯑꯩꯈꯣꯏꯗꯤ ꯉꯥ ꯃꯆꯥꯅꯁꯨ ꯉꯥꯔꯤ ꯁꯦꯝꯃꯦ
ꯑꯥ ꯑꯗꯨꯒꯤ ꯑꯗꯨꯗꯤ ꯂꯣꯛꯇꯦ ꯐꯔꯛꯄꯗꯣ
ꯑꯍꯣꯏ ꯂꯣꯛꯄꯤ ꯐꯔꯛꯄ ꯉꯥꯝ
ꯁꯥꯎꯔꯣꯡ ꯍꯥꯎꯔꯣꯡꯒꯅꯤ
ꯅꯣꯡꯃ ꯃꯇꯥꯡ ꯆꯥꯕꯗ ꯄꯤꯔꯒ ꯂꯣꯏꯔꯅ
ꯍ ꯑꯣ ꯍ ꯍꯣꯏ ꯌꯥꯏ ꯌꯥꯏ
ꯉꯥ ꯃꯆꯥ ꯃꯆꯥ ꯐꯥꯔ ꯑꯗꯨꯝ ꯁꯦꯝꯕ ꯌꯥꯕꯅꯦꯕ ꯉꯥ ꯃꯆꯥ ꯃꯆꯥꯗꯨ ꯀꯣ ꯑꯥꯡ ꯃꯆꯥ ꯃꯆꯥꯗꯨꯣ ꯐꯔꯛꯑꯅꯤꯅ ꯑꯗꯨꯒ ꯌꯦꯟꯗꯦꯝꯗꯣ
ꯎꯝ
ꯌꯥꯎꯔꯣꯏ ꯌꯦꯟꯗꯦꯝꯗꯣ ꯁꯨꯗꯣꯏꯅꯦꯕ ꯑꯩꯈꯣꯏꯅ
ꯑ
ꯍꯦꯟꯗꯦꯜ ꯁꯨꯔꯒ ꯉꯥꯗꯨ ꯌꯥꯎꯔꯅꯤꯀꯣ
ꯑꯗꯨꯗꯤ ꯑꯗꯨꯗꯤ ꯀꯩꯅꯣ ꯅꯠꯇ꯭ꯔꯣ ꯑꯗꯨꯗꯤ ꯀꯔꯤ ꯀꯔꯤ ꯀꯔꯤ ꯍꯦꯟꯇꯥꯛ ꯑꯗ ꯍꯦꯟꯇꯥꯛ ꯍꯥꯏꯕꯅꯠꯇ ꯅ
ꯑꯗꯨ ꯑꯍꯣꯏ ꯅꯣꯏꯒꯤ ꯍꯦꯟꯇꯥꯛꯇꯣ ꯑꯩꯈꯣꯏꯗꯤ ꯉꯥꯔꯤ ꯑꯣꯏꯅ ꯁꯤꯖꯤꯟꯅꯩꯌꯦꯕ ꯑꯗꯨ ꯆꯤꯡꯗꯗꯤ ꯉꯥꯔꯤ ꯁꯥꯗꯦꯅ ꯑꯗꯨꯒꯤ ꯇꯤꯒꯡ ꯍꯣꯏ ꯆꯤꯡꯒꯤ ꯉꯥꯅ ꯇꯧꯕꯅꯤꯅꯦ ꯃꯍꯥꯎ ꯌꯥꯝ ꯇꯣꯡꯉꯥꯜꯂꯦꯕ
ꯑꯅ ꯃꯅꯤꯌꯥꯗꯦ ꯍꯥꯎ ꯃꯅꯤꯌꯥꯗꯦ ꯍꯥꯎꯔꯝꯗꯤ ꯈꯪꯉꯦꯕ ꯑꯗꯨꯗꯕꯨ ꯍꯥꯎꯇꯕꯗꯤ ꯍꯥꯎꯇꯦ ꯄ꯭ꯔꯕ ꯑꯗꯨ
ꯑꯗꯨꯅꯦ ꯑꯁ ꯁꯧꯒ꯭ꯔꯤ ꯊꯣꯡꯕꯗꯒ ꯍꯥꯞꯄꯗꯤ ꯑꯁ ꯆ ꯏ ꯆ ꯈꯨꯃꯅꯤꯗꯤ ꯏꯠꯁꯤ ꯅꯕꯗ ꯍꯦ ꯍꯃꯅꯤ ꯃꯒꯒꯣ ꯑ ꯍꯥꯎꯦꯕꯗꯨ ꯅꯣꯡꯃꯂ ꯑ
ꯍꯣꯏ ꯍꯣꯏ ꯂꯥꯛꯀꯦ ꯂꯥꯛꯀꯦ ꯆꯠꯄꯕꯨ ꯌꯥꯗꯣꯔꯤꯕ ꯈꯪ ꯐꯤꯕꯝꯁꯤ ꯎꯝ ꯑꯣ ꯍꯣꯏ ꯂꯥꯛꯀꯦ ꯂꯥꯛꯀꯦ ꯍ ꯍꯣꯏ ꯍꯣꯏ ꯍꯣꯏ ꯑꯗꯨ ꯆꯨꯝ
ꯍꯥꯏꯗꯤ ꯃꯇꯝꯁꯦ ꯑꯗꯨꯝ ꯐꯔꯛꯇꯤ ꯐꯔꯛꯈꯤꯅꯦꯕ ꯑꯗꯨ ꯇꯗ ꯐꯥꯕ ꯆꯂꯨꯁ ꯏꯆꯦ ꯅꯣꯏꯁꯨ ꯍꯞꯇꯥ ꯑꯃꯒꯨꯝꯕ ꯂꯩꯗꯤ ꯄꯦꯜꯂꯛꯑꯅꯤꯕ ꯆꯥꯕꯗꯣ
ꯍꯞꯇꯥ ꯑꯃ
ꯐꯥꯕꯩ ꯍꯞꯇꯥ ꯑꯃ ꯍꯥꯏꯗꯤ ꯅꯣꯏꯅ ꯑꯩꯈꯣꯏꯁꯨ ꯏꯃꯥꯟꯅꯕ ꯑꯣꯏꯅ ꯑꯗꯨꯝ ꯂꯥꯛꯑꯒ ꯑꯗꯨꯝ ꯀꯩꯅꯣꯗ ꯑꯗꯨꯝ ꯂꯩꯕ ꯌꯥꯏꯑꯕꯀꯣ ꯅꯪꯁꯨꯨ ꯅꯃꯥꯟꯅꯕ ꯑꯅꯤ ꯑꯍꯨꯝ ꯄꯨꯔꯛꯑꯗꯤ ꯍꯥꯏꯗꯤ ꯑꯗꯨ ꯈꯨꯗꯛ ꯈꯨꯗꯛꯇ ꯐꯥꯔꯁꯤ ꯊꯣꯡꯉꯒ ꯆꯥꯒꯗꯕꯅꯤ
ꯑꯣ ꯆꯨꯝꯃꯦ ꯑꯗꯨ ꯑꯁ ꯑꯗꯨꯅꯦ ꯄꯥꯝꯃꯤꯁꯦ ꯑꯩꯅ ꯑꯗꯨꯒꯤ ꯂꯥꯏꯞ ꯏꯁꯇꯥꯏꯜꯗꯣ ꯑꯗꯨ ꯀꯝꯇ ꯑ ꯑꯥ ꯑꯥ
ꯍꯥꯏꯗꯤ ꯑꯩꯅ ꯍꯧꯖꯤꯛ ꯅꯪꯒꯤ ꯊꯣꯉꯒ ꯄꯤꯔꯁꯨ ꯑꯗꯨꯒꯤ ꯃꯍꯥꯎꯗꯣ ꯍꯣꯏ ꯇꯣꯡꯉꯥꯜꯂꯦꯕ ꯑꯗꯨ ꯅꯪꯅ ꯌꯦꯡꯉꯨꯅꯦ ꯂꯣꯛꯀꯤ ꯃꯅꯥꯛꯛꯇ ꯑꯩꯈꯣꯏ ꯂꯣꯛꯅꯗ ꯁꯤꯡꯒꯨꯝꯕ ꯌꯥꯝ ꯂꯩꯇ꯭ꯔꯥ ꯑꯗꯨ ꯈꯨꯗꯛꯇ ꯂꯧꯔꯅꯤꯀꯣ ꯆꯐꯨ ꯄꯨꯔꯅꯤꯕ
ꯑꯗꯨꯒ ꯅꯨꯡ ꯑꯗꯥꯋꯥꯏꯗ ꯇꯥꯔꯝꯃ ꯈꯨꯟꯖꯤꯜꯂꯒ
ꯍꯣꯏ ꯍꯣꯏ ꯍꯣꯏ
ꯑ
ꯑꯗꯨ ꯈꯨꯇꯛꯇ ꯊꯣꯡꯉ ꯆꯥꯗꯣꯏꯅꯦꯕ ꯑꯗꯨꯗꯤ ꯃꯍꯥꯎ ꯇꯣꯉꯥꯟꯕꯅꯦꯍꯦ
ꯅꯨꯡꯉꯥꯏꯦ ꯅꯣꯏꯒ ꯀꯌꯥꯝ ꯅꯛꯅꯒꯦꯕ ꯀꯩꯅꯣꯁꯦ
ꯑꯩꯈꯣꯏ ꯌꯨꯝꯒꯗꯤ ꯌꯥꯝꯅ ꯂꯥꯞꯄ ꯑꯣꯏꯗꯦꯕꯀꯣ
ꯎꯝ
ꯌꯨꯝꯕꯁꯦ ꯃꯤꯅꯤꯠ ꯅꯨꯄꯥ ꯑꯩꯈꯣꯏꯅ ꯆꯠꯂꯗꯤ ꯃꯤꯅꯤꯠ ꯇꯔꯥ ꯍꯦꯟꯅꯗꯤ ꯂꯧꯔꯣꯏꯀꯣ ꯅꯨꯄꯥꯗꯤ ꯆꯠꯄ ꯍꯣꯏ ꯍꯣꯏ ꯈꯣꯡꯅ ꯆꯠꯇꯣꯏꯅꯤ ꯅꯛꯑꯦ
ꯎꯝ
ꯅꯨꯄꯥꯗꯤ ꯃꯤꯅꯤꯠ ꯇꯔꯥ ꯆꯠꯂꯣꯏ ꯑꯗꯨ ꯅꯨꯄꯤꯅ ꯆꯠꯂꯗꯤ ꯃꯤꯅꯤꯠ ꯀꯨꯟ ꯆꯠꯀꯅꯤ ꯍꯥꯏꯗꯤ ꯅꯨꯄꯥꯗꯤ ꯊꯥꯡꯕ ꯈꯣꯠꯄꯁꯦ ꯌꯥꯝ ꯊꯨꯅ ꯊꯥꯡꯉꯦꯅ ꯍꯣꯏ ꯑꯩꯈꯣꯏꯒꯗꯤ ꯃꯥꯟꯅꯗꯦꯕꯀꯣ ꯑꯗꯨ ꯅꯣꯏꯅꯗꯤ ꯑꯗꯨꯝ ꯀꯩꯅꯣ ꯇꯧꯒꯅꯤ
ꯎꯝ
ꯅꯣꯡꯃꯜ ꯂꯒꯑꯣ ꯅꯣꯏꯁꯨ ꯍꯥ
ꯀꯩ ꯀꯩ ꯁꯥꯟꯅꯕ ꯍꯩꯒꯦ ꯅꯪꯕꯣ ꯕꯣꯜꯒꯨꯝꯕ ꯁꯥꯟꯅ ꯍꯩꯕꯣ
ꯑꯁ ꯕꯣꯜꯗꯤ ꯊꯥꯏꯅꯗꯤꯀꯣ ꯑꯩ ꯁꯤꯦ ꯁꯥꯟꯅꯕꯗꯤ ꯄꯥꯛ ꯍꯩꯇꯦꯕ ꯑꯗꯨꯕꯨ ꯌꯦꯡꯕꯗꯤ ꯌꯥꯝ ꯍꯩꯌꯦ ꯑꯩꯅ ꯈ꯭ꯋꯥꯏꯗꯒꯤ ꯄꯥꯝꯕ ꯌꯦꯡ ꯁꯦ ꯣꯜꯅꯦꯕ ꯑꯇꯣꯞꯄꯗꯤ ꯍꯣꯏ ꯑꯇꯣꯞꯄꯁꯨ ꯑꯗꯨꯝ ꯃꯤꯅ ꯁꯥꯟꯅꯕ ꯌꯦꯡꯅꯦꯕꯀꯣ
ꯎꯝꯣꯜꯗꯦ ꯍꯣꯏ ꯐꯨꯠꯕꯣꯜ ꯂꯩ ꯣꯂꯤꯕꯣꯜ ꯂꯩꯗꯅ ꯑꯗꯨ ꯀꯣ ꯂꯩꯗ ꯐꯣꯜꯁ
ꯑꯥ ꯑꯗꯨ ꯌꯥꯝꯅ ꯁꯥꯟꯅꯕ ꯈꯨꯠꯇꯤ ꯑꯩ ꯌꯦꯡꯗꯕ ꯂꯩꯇ꯭ꯦ ꯑꯗꯨ ꯃꯣꯏꯅ ꯒꯣꯜ ꯆꯟꯕꯒꯨꯝꯕꯒꯤ ꯃꯣꯏꯒꯤ ꯏꯁꯇꯥꯗꯣ ꯃꯣꯏꯅ ꯇꯧꯕ ꯑꯗꯨ ꯒꯨꯝꯕ ꯑꯗꯨꯒꯨꯝꯕꯁꯨ ꯐꯖ ꯐꯖꯕ ꯌꯥꯝ ꯌꯥꯎꯋꯦꯕ ꯍꯥꯏꯕꯗꯤ ꯆꯟꯕꯒꯨꯝꯕ ꯍꯣꯏ ꯑꯗꯨꯒꯨꯝꯕꯗꯣ ꯌꯥꯝꯅ ꯑꯩꯅ ꯌꯥꯝꯅ ꯄꯥꯝꯕꯒꯨꯝꯕꯀꯣ ꯑꯗ ꯑꯗꯨꯒ ꯑꯗꯨꯗ ꯑꯩꯅ ꯈ꯭ꯋꯥꯏꯗꯒꯤ ꯍꯦꯟꯅ ꯅꯨꯡꯁꯤꯔꯤꯁꯦ ꯅꯨꯄꯥꯁꯤꯡꯕꯨꯀꯣ ꯐꯨꯠꯕꯣꯜꯁꯨꯅꯔꯒ ꯉꯝꯗꯕꯗ ꯀꯞꯄꯗꯣ ꯑꯩ ꯊꯕꯣꯏ ꯌꯥꯝ ꯁꯣꯛꯑꯦꯕ ꯑꯗꯣ
ꯑ
ꯏꯆꯦ ꯑꯩꯈꯣꯏꯗ ꯑꯝꯕꯣꯜ ꯅꯨꯄꯥꯅ ꯀꯞꯄ ꯎꯕꯁꯦ ꯑꯩ ꯄꯥꯛꯎꯗꯦ ꯑꯁꯦꯡꯕꯒꯤꯅꯦ ꯅꯨꯄꯥ ꯄꯥꯛ ꯀꯥꯞꯇꯦꯀꯣ ꯅꯣꯏꯗꯤ